ꯀꯩꯗꯔꯤꯅꯣ
ꯍꯥꯥꯎ
ꯀꯦꯗꯧꯔꯤꯅꯣ
ꯑꯥ ꯐꯝꯃꯤꯌꯦ
ꯑꯣ
ꯅꯪꯗꯤ ꯀꯩꯗꯧꯔꯤꯅꯣ ꯁꯥꯗꯦ ꯀꯩꯁꯨ
ꯑꯩꯗꯤ ꯑꯇꯤꯌꯥꯗ ꯄꯥꯏꯔꯤꯌꯦ
ꯑꯣ ꯅꯡ ꯑꯇꯤꯌꯥꯗ ꯄꯥꯏꯕ ꯍꯩꯕ꯭ꯔꯥ ꯑꯩꯁꯦ
ꯑꯩ ꯑꯩ ꯎꯆꯦꯛ ꯂꯥꯃꯩꯗꯣꯡꯒ ꯈꯔ ꯇꯤꯟꯅꯔꯨꯕ ꯍꯥꯏꯇꯥꯔꯦ ꯑ ꯀꯥꯏ ꯃꯥꯟꯅꯔꯅꯤꯅ ꯇ ꯃꯅꯦ
ꯑꯣ ꯅ ꯀꯩ ꯃꯅꯔ ꯐꯗꯅ
ꯎꯝ ꯀꯔꯤ ꯃꯊꯦꯜ ꯆꯥꯔꯒꯦ
ꯁꯤꯗ ꯁ
ꯌꯥꯝ ꯃꯅꯈ꯭ꯔꯦꯅꯦ ꯏꯟꯖꯥꯡ ꯏꯟꯁꯥꯡꯁꯦ ꯏꯔꯣꯜꯂꯦ ꯑꯗꯨꯒ ꯕꯣꯔꯥ ꯍꯧꯔ ꯆꯥꯔꯦ ꯕꯣꯔꯥꯁꯨ ꯆꯥꯕ ꯉꯝꯗ꯭ꯔꯦ ꯂꯦꯝꯃꯦ
ꯃꯌꯥꯝ ꯍꯧꯖꯤꯜꯂꯕ ꯍꯧꯔꯝꯃꯔꯣꯏꯗꯅꯅꯦ ꯂꯦꯝꯃꯤꯗꯣ
ꯐꯋꯦ
ꯑꯩꯈꯣꯏꯗꯤ
ꯀꯅꯤ ꯌꯥꯝꯃꯟꯕꯒꯤ ꯆꯥꯕ ꯉꯝꯗ꯭ꯔꯕ
ꯑ
ꯃꯥꯏꯔꯤꯟ ꯀ
ꯍꯣꯏ ꯃꯔꯦꯟ ꯊꯣꯡꯕꯒ ꯑꯗꯨꯒ ꯊꯥꯡꯖꯤꯡ ꯃꯦꯠꯄꯒ ꯊꯥꯡꯖꯤꯡ ꯑꯃ ꯃꯦꯠꯂꯒ ꯆꯥꯔꯦ
ꯊꯥꯡꯖꯤꯡ ꯀꯅꯥꯕ ꯂꯩꯕ
ꯑꯩꯒꯤ ꯂꯩꯃꯤꯟꯅꯕꯁꯤꯅ ꯃꯥꯏ ꯀꯩꯅꯣꯅ ꯊꯤꯜꯍꯟꯥꯟꯕ
ꯑꯣ ꯉꯥꯡꯐꯝꯝꯅ
ꯎꯝ ꯎꯝ
ꯑꯩꯁ ꯑꯩꯁ ꯌꯨꯝ ꯆꯅꯤꯡꯗ꯭ꯔꯣ
ꯆꯠꯅꯤꯡꯗꯦ ꯂꯥꯛꯇ ꯉꯥꯏꯔꯕꯅꯤꯅ
ꯀꯨꯏꯗꯤ ꯆꯠꯂꯨꯅꯦ ꯍꯣꯔꯦꯟꯂꯥ ꯍꯔꯡꯂꯡꯂꯥ ꯑꯃ
ꯆꯠꯂꯨ ꯆꯠꯂꯨ ꯅꯪ ꯑꯃꯒ ꯐꯣꯟꯗꯨ ꯊꯥꯖꯤꯜꯂꯕ
ꯊꯥ ꯑꯔꯤꯠꯇ ꯅꯪꯦ
ꯎꯝ ꯊꯥꯖꯤꯟꯗ꯭ꯔꯦ ꯅꯪ ꯊꯥꯖꯤꯜꯂꯔꯣꯏꯗ꯭ꯔꯣ
ꯊꯥꯖꯤꯟꯗꯨꯅꯤ ꯃꯣꯏ ꯗꯦꯠ ꯇꯦꯟꯗꯅꯤ ꯍꯥꯏꯗꯥꯏꯅꯦ
ꯎꯝ ꯍꯖꯦ ꯇꯨꯅꯤ
ꯀꯨꯏꯗ꯭ꯔꯦ ꯅꯨꯃꯤꯠ ꯅꯤꯄꯥꯟ ꯅꯨꯃꯤꯠꯇꯪ ꯉꯥꯏꯕꯅꯦ
ꯅꯨꯃꯤꯠ ꯅꯤꯄꯥꯟꯗ ꯉꯥꯏꯔꯦ ꯑꯩꯁꯨ ꯍꯣꯏ ꯍꯈꯣꯏ ꯇꯥꯃꯣꯗ ꯍꯣꯔꯦꯟ ꯇꯁꯦ ꯁꯥꯏꯟ ꯇꯧꯔꯛꯑꯕ ꯑꯝꯇ ꯍꯪꯉꯨꯗꯣꯏꯅꯤ ꯑꯗꯣ ꯊꯥꯖꯤꯜꯂꯅꯤ
ꯀꯨꯏꯔꯗꯥꯏꯅꯦ ꯑꯗꯨ ꯆ
ꯀꯨꯏ ꯑꯩꯅ ꯍꯪꯗꯕ ꯇꯧꯔꯛꯑꯝꯃꯅꯤ ꯇꯧꯔꯛꯄꯕꯨꯗꯤ
ꯑꯣ ꯀꯅꯥ ꯀꯅꯥ ꯊꯥꯅꯒꯦ ꯉꯥꯡꯐꯝꯝꯗꯤ ꯊꯥꯔꯣꯏꯗꯣ
ꯑꯥ ꯃꯥꯁꯨ ꯊꯥꯅꯤ ꯑꯗꯨꯗꯒꯤ ꯏ ꯕꯤꯗꯨꯁꯨ ꯊꯥꯗꯣꯏꯅꯦ
ꯎ ꯃꯥꯗꯤ ꯑꯅꯤ ꯊꯥꯖꯤꯂꯦ ꯍꯥꯏꯕꯅꯤꯅꯦꯕꯤꯗꯣ
ꯃꯥ ꯑꯅꯤ ꯃꯈꯥꯗꯤ ꯂꯩ ꯍꯥꯏꯕ꯭ꯔꯣ
ꯉꯍꯥꯟ ꯑꯩꯉꯣꯟꯗꯪ ꯍꯥꯏꯔꯝꯕꯅꯤ ꯑꯅꯤ ꯊꯥꯖꯤꯟꯗꯦ ꯈꯣꯠꯂꯦ ꯀꯥꯏꯅ ꯁꯤꯡ ꯀꯥꯒꯤꯗꯤ ꯈꯪꯗꯦ ꯌꯥꯎ ꯌꯥꯒꯗ꯭ꯔꯥ
ꯌꯥꯏ ꯌꯥꯅꯤ ꯀꯩꯅꯣ ꯑꯗꯨꯝ ꯍꯥꯖꯤꯟꯕ ꯍꯣꯏ ꯏꯁ ꯃꯥ ꯆꯝꯔꯤꯅꯤ ꯆꯤꯡꯗꯨꯁꯦ ꯑꯗꯨꯝ ꯄꯩꯁꯥ ꯇꯤꯡꯉ ꯊꯥꯖꯤꯟꯕ ꯈꯣꯠꯇꯧ ꯌꯥꯔꯣꯏꯗ꯭ꯔꯦ ꯐ꯭ꯔꯤꯗ ꯊꯥꯖꯤꯟꯕꯕꯨ ꯌꯥꯔ ꯀꯥꯟꯗ
ꯑ ꯁꯤ ꯑꯥꯏ ꯁꯤ ꯑꯣ ꯕꯤ ꯁꯤꯗ ꯑꯃꯒ ꯖꯦꯅꯦꯔꯦꯜ ꯅꯠꯇꯦ ꯑꯦ ꯁꯤꯒ ꯖꯅꯔꯦꯜꯒ
ꯅꯠꯇꯦꯍꯦ ꯀꯔꯤꯅꯣ ꯑꯦꯁ ꯑꯦ ꯑꯦꯁ ꯁꯤꯒ ꯌꯨ ꯄꯤ ꯑꯦꯁ ꯁꯤꯒ
ꯑꯣ
ꯀ ꯅꯪ ꯉꯥꯎꯔꯕ ꯃꯥꯜꯂꯦ ꯅꯪ
ꯉꯥꯎꯔꯤ ꯑꯣ ꯑꯩꯗꯤ ꯎ
꯭ꯌꯥꯟ ꯇꯥꯎꯅꯦ ꯩꯌꯥ ꯄꯤꯁꯦ ꯭ꯌꯥꯟ ꯇꯥꯅꯤꯁꯥꯅ ꯆꯦ
ꯇꯥꯛꯈꯔꯦ
ꯅꯪꯗꯤ ꯑꯃꯝꯇꯪ ꯊꯥꯗꯣꯏꯔꯣ
ꯈꯤꯪꯗ ꯌꯦꯡꯅꯤ ꯍꯣꯏ ꯑꯁꯤꯒꯤ ꯁꯟꯒ ꯕꯥꯒꯁꯨ ꯊꯥꯅꯤ ꯍꯥꯏꯕꯅꯤ ꯑꯅꯤꯁꯤꯗ ꯈꯪꯗꯦ ꯅꯍꯥꯟ ꯅꯣꯡꯃ ꯐꯣꯟ ꯊꯥꯗ꯭ꯔꯤꯀꯥꯟꯗꯗꯤ ꯍꯥꯏꯅꯔꯝꯕꯅꯤ ꯑꯗꯣ ꯍꯧꯖꯤꯛ ꯍꯥꯏꯅꯗ꯭ꯔꯤ ꯅꯤꯡ ꯆꯦꯡꯅꯗ꯭ꯔꯤ
ꯑꯩ ꯍꯥꯏꯅꯔꯣꯅꯦ ꯃꯇꯝ ꯂꯩꯇ꯭ꯔꯦꯅꯦ ꯃꯇꯝ ꯈꯔꯁꯤꯦ ꯈꯛꯇ ꯉꯥꯏꯔꯦꯅꯦ
ꯀꯔꯝ ꯀꯔꯝ ꯄꯥꯜꯂꯤꯒꯦ ꯍꯧꯖꯤꯛꯁꯤ
ꯍꯧꯖꯤꯛꯁꯦ ꯑꯗꯨꯝ ꯈꯪꯗꯦꯗ ꯍꯥꯃꯨ ꯍꯥꯃꯨꯗ ꯍꯥꯟꯅꯒ ꯆꯞ ꯃꯥꯟꯅꯩ ꯀꯃꯣ ꯃ ꯂꯩꯦ ꯇꯨꯝꯃꯦ ꯆꯥꯔꯦ ꯐꯣꯟ ꯄꯥꯏꯔꯦ ꯅꯨꯡꯉꯥꯏꯔꯦ ꯂꯣꯏꯔꯦ
ꯁꯤꯑꯦ ꯌꯥꯝ ꯅꯨꯡꯉꯥꯏꯈ꯭ꯔꯦꯅꯦ ꯅꯣꯏ ꯄꯨꯟꯁꯤꯁꯦ ꯂꯥꯏꯔꯤꯛ ꯇꯝ ꯕꯂꯣꯏꯔ
ꯎꯁꯤꯁ ꯅꯪꯗꯤ ꯂꯣꯏꯗ꯭ꯔꯤꯕꯅꯤꯅ
ꯆꯤꯡꯗ ꯂꯩꯕꯁꯤ ꯌꯥꯝ ꯋꯥꯏꯑ ꯆꯤꯡꯗ ꯂꯩꯕꯁꯤ
ꯂꯕꯤꯁꯨ ꯐꯠꯇꯦ
ꯅꯪ ꯆꯤꯡꯗ ꯂꯩꯕ ꯑꯣꯏꯔꯦ ꯑꯣ
ꯂꯩ
ꯑꯠꯇꯩꯗꯤ
ꯂꯝꯕꯤꯁꯨ ꯐꯠꯇꯦ ꯏꯁꯤꯡ ꯃꯥꯏꯁꯤꯡꯗꯤ ꯅꯨꯡꯉꯥꯏ ꯂꯣꯛ ꯀꯩꯁꯤꯟꯅꯩ ꯍꯣꯁꯄꯤꯇꯥꯜꯁꯨ ꯂꯩꯇꯦ ꯃꯩꯁꯨ ꯂꯥꯛꯇꯦ
ꯑꯗꯨꯗꯤ ꯆꯤꯡꯗ ꯂꯩꯔꯅꯨꯅ ꯇꯝꯗ ꯂꯩꯔꯁꯤ ꯂꯥꯛꯑꯣꯅ
ꯇꯅꯨꯂꯩꯕꯗꯨ ꯅꯣꯏ
ꯍꯩꯅꯧꯖꯨ ꯆꯥꯏ
ꯀꯥꯏꯗꯩ ꯅꯣꯏꯑꯗ꯭ꯋꯥꯏ ꯄꯥꯟꯕ꯭ꯔ ꯍꯥꯏꯖꯦ
ꯄꯥꯟꯗꯦ ꯀꯩꯅꯣ ꯅꯍꯥꯟ ꯅꯣꯏ ꯄꯤꯔꯛꯄꯗꯣ
ꯂꯩꯕ꯭ꯔꯥ ꯍꯥꯏꯖꯦ
ꯑꯍꯨꯝ ꯈꯛ ꯂꯩꯔꯤ ꯅꯍꯥꯟ ꯈꯔ ꯆꯠꯊꯣꯛꯈ꯭ꯔꯕ
ꯏꯁ ꯍꯩꯅꯧ ꯍꯩꯅꯧ ꯑꯃꯨꯟꯕꯕꯨ ꯁꯨꯝ ꯈꯥꯊꯕꯤ ꯍꯌꯦꯡ ꯄꯜꯂ ꯆꯥ ꯍꯥꯎ
ꯆꯥꯕꯗꯣ ꯑꯗꯨꯝ ꯁꯪꯗꯕ
ꯉꯔꯥꯡ ꯀꯅꯥꯅ ꯄꯨꯔꯛꯄꯩꯅꯣ ꯂꯩꯔꯝꯃꯦ
ꯎꯝ
ꯂꯣꯍꯤꯅ ꯎꯝ ꯈꯣꯏꯁꯤ ꯃꯅꯥꯛꯇ ꯍꯩꯅꯧ ꯄꯥꯂꯦ ꯃꯣꯏ ꯍꯤ ꯍꯤ ꯃꯤ ꯍꯦꯛꯍꯧꯋꯦ ꯑꯁ ꯌꯥꯝ ꯆꯥꯎꯋꯦ ꯃꯣꯏꯅꯧꯗ ꯃꯨꯜꯂꯕ ꯃꯨꯟꯗꯕꯗꯤ ꯈꯪꯗꯦꯕꯣꯏ ꯀ꯭ꯋꯥꯇꯔꯒꯤꯗ ꯄꯥꯟꯕ ꯍꯦꯛꯄꯨꯗꯤ ꯌꯥꯅꯤꯕꯨ ꯃꯤꯅꯉꯥꯡ ꯉꯥꯜꯂꯤ ꯇꯥꯊꯤ ꯇꯥ ꯊꯤꯅ
ꯍꯣꯏꯍꯦꯛ ꯀꯩꯁꯨ ꯂꯣꯟꯅ ꯍꯦꯛꯑꯣ ꯂꯣꯟꯅ ꯉꯥꯡ ꯇꯅꯕ
ꯪꯏꯁ ꯂꯣꯟꯅ ꯍꯦꯢꯀꯥꯟꯗ ꯂꯣꯟꯅ ꯎꯊꯣꯛꯈ꯭ꯔꯗꯤ ꯍꯨꯔꯥꯟꯕ
ꯑꯗꯨꯗꯤ ꯐꯨꯔꯦꯗꯅ ꯑꯗꯨꯗꯤ ꯐꯨꯔꯦꯗꯅ
ꯃꯣꯏꯖꯨ ꯍꯩꯅꯧ ꯃꯆꯥꯃ ꯍꯦꯛꯄꯦ ꯐꯨꯔꯗꯤ
ꯍꯦꯛ ꯀꯅꯥ ꯃꯆꯥꯁꯤꯡꯅꯨꯅꯦ ꯍꯥꯏꯔ ꯄ꯭ꯔꯥ ꯆꯠꯂꯛꯑꯣ ꯃꯅꯝꯖꯦꯟꯁꯨ ꯌꯥꯡꯅꯤ
ꯑ ꯍꯣꯁꯇꯦꯜꯗ ꯂꯩꯔꯥ ꯆꯦꯖꯜꯂꯅꯤ
ꯍꯩ
ꯉꯥꯍꯥꯟꯒꯗꯤꯗꯥꯒꯁꯨ ꯍꯦꯎꯏꯌꯦ ꯅꯨꯃꯤꯗꯥꯡꯗ
ꯀꯔꯒꯅꯣ
ꯑꯥ ꯑ ꯕꯣꯗꯗ ꯂꯩꯕꯗꯣ ꯕꯣꯗꯗ ꯌꯥꯝꯃ ꯌꯥꯎꯕꯗꯣ ꯈꯪꯉꯤꯅ ꯗ꯭ꯔꯥꯗꯣ ꯗ꯭ꯔꯥꯗꯣ
ꯎꯝ ꯔꯗꯣ ꯔꯗꯣ ꯀꯅꯥꯅꯣ ꯈꯗꯦꯍꯦ
ꯅꯪ ꯈꯪꯗꯕ ꯕꯣꯔꯗꯔꯗꯒꯤ ꯂꯩꯕ ꯑꯃ ꯑꯥ ꯈꯣꯏꯒꯤ ꯗꯤꯄꯥꯔꯠꯃꯦꯟꯒꯤ ꯍꯨꯔꯥꯟꯕ ꯍꯧꯗꯣꯔꯛꯄꯗꯨ
ꯑꯁꯤ ꯍꯣꯁꯦꯜ ꯗ ꯂꯩꯕ꯭ꯔ
ꯥꯑꯥ ꯏꯇꯤꯕ ꯑꯉꯧꯕ ꯊꯧꯕꯗꯣ ꯈꯪꯗ꯭ꯔꯣ
ꯃꯥ ꯃꯃꯤꯡꯖꯦ ꯑꯗꯨꯝ ꯇꯦꯟꯅ ꯀꯧꯒꯤꯕꯖꯤꯗ ꯁꯥꯡꯕꯗꯣ
ꯑꯣ ꯍꯣꯏ ꯍꯣ ꯑꯗꯨꯗ ꯗ꯭ꯔꯥꯗ ꯈꯪꯗꯕ
ꯈꯪꯏ ꯈꯪꯍꯣꯏꯗ꯭ꯔꯥ ꯗꯨꯒ ꯉꯥꯛꯇꯪ ꯂꯥꯛꯁꯤꯟꯕꯖꯦ ꯉꯥꯏꯛꯇꯪ ꯋꯥꯠꯄ
ꯑ ꯑꯣ ꯀꯥꯡꯄꯣꯛꯄꯤ ꯎꯝ ꯃꯥꯀ ꯑꯩꯒ
ꯑꯣ ꯅꯪꯗꯤ ꯑꯗꯨꯝ ꯌꯥꯎꯔꯛꯑꯝꯃꯤꯅꯦ
ꯌꯥꯎꯗ ꯌꯥꯗꯕ ꯑꯩꯅ ꯂꯪꯊꯨꯕ
ꯑ
ꯄꯥꯡꯅꯝ ꯌꯣꯟꯕꯒꯤ ꯌꯥꯏꯉꯪꯂꯥ ꯑꯗꯣ
ꯎꯝ
ꯄꯨꯔꯒ ꯂꯥꯛꯄ ꯑꯗꯨꯗ ꯁꯨꯝ ꯑꯗꯨꯅ ꯃꯔꯣꯏ ꯌꯦꯣꯡꯉꯛ ꯀꯞꯄꯅꯦꯕ ꯂꯥꯛꯑꯒ ꯑꯗꯨꯗ ꯃꯔꯣꯏꯗ ꯁꯨꯝ ꯐꯖ ꯃꯜꯕꯜ ꯂꯣꯏꯔꯒ ꯁꯨꯝ ꯐꯠꯇꯕꯗꯣ ꯁꯨꯝ ꯑꯗꯨꯗ ꯁꯨꯝ ꯍꯥ ꯍꯥꯨꯞꯞꯆꯟꯕ ꯍꯥꯏꯇꯥꯔꯦ ꯆꯦꯡꯗꯨꯗ ꯑꯗ ꯑꯩꯁꯨ ꯕꯥꯇ ꯑꯣꯏꯗꯅꯤꯅ ꯃꯔꯣꯏ ꯐꯠꯇꯕꯅꯤ ꯄꯨꯂꯞ ꯈꯣꯝꯖꯤꯜꯂꯒ ꯂꯪꯊꯨꯕ ꯍꯥꯏꯇꯥꯔꯦ ꯑꯗꯣ ꯄꯥꯛꯅꯝ ꯂꯣꯏꯔꯀꯥꯟꯗ ꯌꯝꯒꯗꯣꯛꯑꯀꯥꯟꯗ ꯂꯩꯔꯝꯗ꯭ꯔꯦꯗꯅ ꯑꯗꯨꯗ ꯑꯗꯨꯝ ꯍꯦꯛꯄꯒꯤ ꯀꯨꯝꯃꯦ ꯃꯈꯥꯗꯨꯗ
ꯊꯕꯛ ꯐꯃꯟꯗꯅꯍ
ꯊꯕꯛ ꯐꯝꯍꯟꯗꯅ ꯑ ꯁꯧꯖꯥꯛꯄꯗꯤ ꯁꯒꯥꯛꯐꯝꯗꯤ ꯐꯤ ꯐꯤ ꯀꯥꯝ ꯂꯩꯃꯦ ꯂꯤꯟꯒꯤ ꯇꯥꯏꯞꯇꯀꯣ ꯁꯂꯦ ꯃꯅ ꯄꯥꯏ
ꯗꯂꯥꯏ꯭ꯔꯥ
ꯂꯩ ꯀꯔꯤ ꯍꯥꯏꯔꯧꯗꯣꯏꯅꯣ ꯁꯤ ꯁꯤ ꯆꯥꯟꯁ ꯂꯧꯔꯒ ꯁꯤꯗ ꯍꯥꯏꯔꯧꯗ꯭ꯔꯅ ꯑꯗꯨ
ꯁꯁꯔꯗꯅꯥꯏ ꯍꯧ
ꯃꯣꯏ ꯒꯦꯝ ꯀꯟꯅ ꯁꯥꯟꯅꯔꯤꯑ ꯣ
ꯂꯩꯇꯥꯦ ꯑꯪ ꯉꯥꯡꯉꯤꯗ ꯀꯧꯁꯨ ꯇꯥꯏ
ꯎꯝ ꯇꯥꯅꯤ ꯋꯤꯜ ꯀꯝꯌꯦ
ꯑ
ꯍꯣꯁꯇꯦꯜꯗ ꯂꯩꯈꯤꯕꯗ ꯏꯪꯂꯤꯁꯀꯁ ꯌꯥꯝ ꯂꯣꯟꯈ꯭ꯔꯦ
ꯎꯝ ꯅꯪꯗꯤ ꯂꯣꯟꯗ꯭ꯔꯥꯛꯏꯁꯦ ꯅꯪ ꯉꯁꯥꯏꯗꯒꯤ ꯆꯤꯡꯒꯤꯆꯜ ꯏꯅꯥꯎ ꯁꯥꯥꯗꯣ ꯋꯥꯗ꯭ꯔꯤꯕ꯭ꯔꯥ
ꯑꯩꯗꯤ ꯏꯃꯥ ꯂꯣꯟꯁꯦ ꯀꯪꯈꯠꯅꯕ ꯍꯣꯠꯅꯕꯅꯤꯅ ꯌꯥꯝ ꯂꯣꯟꯅꯤꯡꯗꯕ ꯍꯥꯏꯇꯥꯔꯦ ꯍꯩꯗꯣꯏꯇꯦ
ꯍꯣꯏ ꯍꯣꯏ ꯃꯥꯂꯦ ꯃꯥꯂꯦ ꯃꯥꯂꯀꯣ
ꯑ
ꯁꯥꯖ ꯂꯩꯩꯅꯣ
ꯋꯥꯋꯥꯛꯀꯤꯡꯒ ꯊꯣꯛꯇ꯭ꯔꯕꯣ ꯍꯥ
ꯊꯣꯛꯇꯦ ꯀꯨꯏꯔꯦ ꯃꯄꯥꯟꯗ ꯎꯈꯤꯗꯕ ꯀꯃꯥꯏꯇꯑꯌꯦ
ꯎꯝ ꯈꯪꯗꯦꯗ ꯍꯧꯖꯤꯛꯀꯥꯟ ꯋꯦꯗꯔꯁꯦ ꯅꯨꯡꯁꯥ ꯁꯥꯗ꯭ꯔꯁꯨ ꯑꯣꯝ ꯆꯥꯡꯅꯩꯌꯦ ꯊꯣꯛꯑꯗꯤ
ꯑꯩꯈꯣꯏꯗꯤ ꯊꯣꯛꯇꯕ ꯀꯨꯏꯔꯦ ꯑꯩꯅ ꯍꯍꯥꯟꯅ ꯆꯪꯈꯤꯕꯗꯒꯤ ꯃꯄꯥꯟ ꯊꯣꯛꯇ꯭ꯔꯤ ꯁꯤ ꯃꯈꯥꯁꯤꯦ ꯐꯥꯎꯍꯨꯝꯗ꯭ꯔꯦ
ꯀꯩꯒꯤ ꯍꯩꯅꯔꯕ꯭ꯔ ꯍꯥꯏꯁꯦ
ꯑꯗꯨꯝ ꯀꯥꯁꯤꯗ ꯌꯦꯣꯛꯛꯇꯦ ꯊꯦꯡꯅꯩ
ꯍꯥꯏ
ꯍꯂ ꯍꯣꯏꯅꯤ ꯍꯣꯏꯅꯤ ꯊꯣꯛꯅꯤꯡꯗꯣ ꯍꯣꯏ ꯍꯣꯏꯅꯤ ꯅꯣꯡ ꯇꯥꯗꯗꯒꯤ ꯊꯣꯛꯀꯅꯤ ꯉꯥꯛꯇꯪ ꯊꯣꯛꯑꯒꯦꯇ꯭ꯔꯗꯤ
ꯋꯥꯈꯟ ꯐꯛꯆꯜꯂꯦꯕ
ꯍꯣꯏ ꯋꯥꯈꯜꯁꯦ ꯌꯥꯔꯔꯣꯏ ꯀꯣꯛꯁꯦ ꯌꯥꯔꯔꯣꯏꯕ
ꯐꯔ ꯍ ꯍꯣꯏ ꯁꯥꯕꯒꯤ ꯅꯠꯇꯦꯅꯦ ꯑꯩꯉꯣꯟꯗ ꯑꯗꯨꯝ ꯌꯦꯡ ꯂꯩꯕ
ꯅꯪꯗꯤ ꯌꯦꯡꯕ ꯀꯧꯗꯤꯌꯦ ꯅꯝꯕ ꯀꯧꯋꯦ
ꯎꯝ ꯍꯣꯏ ꯌꯦꯡꯕꯁꯨ ꯌꯥꯎꯋꯤ ꯅꯪ ꯀꯔꯤ ꯈꯪꯗꯅ
ꯑꯩꯈꯣꯏꯔ ꯉꯁꯥꯏ ꯇꯨꯝꯕ ꯍꯧꯒꯠꯂꯛꯄꯗꯨ ꯄꯨꯡ ꯑ ꯅꯤꯄꯥꯟ ꯑꯗꯨꯗꯥꯋꯥꯏꯗ ꯀꯥꯊ ꯊꯣꯛꯂꯒ ꯅꯤꯄꯥꯟ ꯑꯗꯨꯋꯥꯏꯗꯒꯤ ꯐꯣꯟ ꯌꯦꯡꯈꯠꯂꯛꯄꯅ ꯌꯦꯡꯈꯠꯂꯛꯄꯅ ꯍꯟꯗ꯭ꯔꯦꯠ ꯄꯥꯔꯁꯦꯟꯗ ꯌꯦꯡꯉꯛꯄꯗ ꯄꯨꯡ ꯇꯔꯥꯃꯥꯊꯣꯏ ꯄꯨꯡ ꯐꯥꯎ ꯌꯦꯡꯉꯦ ꯃꯩ ꯐꯤ
ꯐꯩ ꯍꯅꯣ ꯍ ꯍꯣꯅꯣ ꯍꯣꯅꯣ ꯑꯗꯨꯨꯅ ꯑꯐꯕ ꯄꯨꯔꯛꯀꯅꯤ
ꯑꯗꯨ ꯂꯥꯏ ꯄꯥꯔꯗꯤ ꯌꯦꯡꯅ
ꯑꯥꯏ ꯑꯦꯁ ꯐꯥꯎꯔꯣꯏꯗ꯭ꯔꯥ
ꯑꯌꯨꯁꯚꯗꯤ ꯐꯥꯎꯔꯦ ꯑꯗꯨꯗꯗꯤ
ꯐꯤꯎꯅꯤꯕꯨꯡꯉꯣ ꯄꯨꯡ ꯅꯤꯄꯥꯟꯗ ꯑꯩꯅ ꯄꯨꯡ ꯇꯔꯥꯃꯥꯊꯣꯏꯐꯥꯎ ꯂꯦꯛ ꯄꯥꯕ ꯒꯥꯏꯁꯦ ꯅꯣꯡꯃꯒꯤ ꯄꯨꯡ ꯑꯍꯨꯝꯃꯨꯨꯝꯃꯨꯛꯇ ꯂꯥꯏꯦꯛ ꯄꯥꯏꯔꯛꯑꯁꯨ ꯉꯥꯎꯔꯛ ꯀꯅꯤ
ꯎ ꯌꯦꯡꯁꯦ ꯐꯥꯎꯕ ꯌꯦꯡꯁꯦ
ꯎꯝ ꯂꯛꯇꯨꯅ ꯄꯥꯗ꯭ꯔꯥ ꯀꯃꯥꯏꯅ ꯐꯥꯎꯕ ꯐꯥꯎꯗꯣꯏꯅꯣ
ꯐꯤꯂꯝꯗꯧꯅ ꯇꯧꯔꯗꯤ ꯅꯨꯡꯉꯥꯏꯗꯧꯕ
ꯑꯃ ꯀꯩꯅꯣꯒꯤ ꯖꯣꯏꯒꯤꯗ ꯂꯨꯄꯥ ꯇꯔꯥꯒꯤ ꯅꯦꯠꯐ꯭ꯂꯤꯛꯁ ꯍꯥꯞꯄ ꯌꯦ ꯑꯃꯨꯛ ꯂꯥꯛꯍꯧꯕꯗꯣ ꯑꯗꯨꯣꯝꯇꯪ ꯍꯥꯞꯆꯔꯛꯀꯦ ꯈꯟꯕꯅꯦ ꯑꯩ ꯍꯥꯞꯄꯨꯗꯤ ꯍꯥꯞꯇꯦ ꯃꯉꯣꯟꯗ ꯍꯥꯏꯔꯒ ꯑ ꯑꯃꯝꯇ ꯍꯥꯞꯁꯤꯔ ꯍꯥꯏꯅ
ꯑꯗꯨꯕꯨ ꯌꯥꯒꯗ꯭ꯔꯥ
ꯈꯪꯗꯤꯌꯦ
ꯇꯔꯥꯗꯗꯤ ꯇꯔꯥꯗꯗꯤ ꯍꯣꯡꯃꯟꯗ꯭ꯔꯣ
ꯍꯣꯡꯃꯜꯂꯦ ꯍꯥꯏꯕꯗꯨꯗꯤ ꯑꯩꯁꯨ
ꯑꯩꯁꯨ ꯑꯃꯒꯤ ꯑꯩ ꯉꯔꯥꯡꯒꯤ ꯐꯤꯐꯇꯤꯒꯤꯗꯣ ꯍꯥꯞꯁꯦꯅ ꯍꯥꯏꯕꯅꯦ ꯉꯔꯥꯡ ꯑꯩꯅ ꯈꯣꯏ ꯑꯩꯅ ꯉꯔꯥꯡꯗꯤ ꯑꯩꯅ ꯍꯥꯏꯕ ꯅꯨꯃꯤꯗꯥꯡ ꯅꯪꯅ ꯑꯩꯉꯣꯟꯗ ꯍꯥꯏꯔꯛꯄ ꯀꯥꯟꯗ
ꯎꯝ
ꯑꯗ ꯑꯩꯅ ꯉꯁꯤꯗꯤ ꯑꯍꯤꯡ ꯑꯣꯏꯗꯧꯔꯦ ꯅꯣꯡꯉꯥꯜꯂꯅꯤ ꯑꯗꯨꯅ ꯀꯥꯟꯅꯗ꯭ꯔꯦ ꯍꯌꯦꯡ ꯍꯥꯞꯁꯤꯅ ꯍꯥꯏꯈꯤꯕꯅꯦ
ꯎ ꯍꯧꯖꯤꯛ ꯍꯥꯞꯄꯑꯣ ꯉꯁꯤ ꯍꯧꯖꯤꯛ ꯍꯥꯞꯇ꯭ꯔꯤꯕꯣ
ꯍꯥꯞꯇ꯭ꯔꯤ ꯑꯩꯁꯨ ꯍꯥꯏꯕ ꯁꯪꯗꯦꯕ
ꯎꯝ
ꯑꯃꯨꯛ ꯍꯥꯞꯁꯤꯔꯥꯅ ꯈꯟꯕ ꯍꯥꯞꯄꯨꯁꯤꯔ
ꯑꯗꯨ ꯀꯨꯁꯤ ꯇꯧꯔꯣ ꯑꯗꯨꯗꯤ ꯊꯝꯃꯣ ꯌꯥꯔꯦ
ꯇꯨꯝꯃꯣ ꯇꯨꯝꯃꯣ ꯑꯗꯨꯗꯤ
ꯎꯝ
ꯊꯃꯦ ꯊꯝꯃꯦ ꯑꯣ